ꯇꯥꯏ ꯍꯣꯏ ꯉꯥꯏꯍꯥꯛ ꯉꯥꯏꯍꯥꯛ ꯂꯩꯔꯗꯤ ꯌꯥꯕꯖꯥꯠꯅꯤ ꯃꯤꯅꯤꯠ ꯐꯥꯏꯚ ꯁꯤꯛꯁꯀꯨꯝꯕ ꯑꯗꯨ ꯂꯩꯔꯒ ꯑꯗꯨ ꯌꯥꯕꯖꯥꯠꯅꯤ
ꯑꯣ ꯉꯁꯥꯏꯒꯤ ꯋꯥꯔꯤꯗꯣ ꯀꯟꯇꯤꯅ꯭ꯌꯨ ꯇꯧꯔꯒ ꯉꯥꯡꯁꯤꯅꯦ
ꯉꯁꯥꯏꯒꯤ ꯋꯥꯔꯤꯁꯦ ꯂꯣꯏꯕꯗꯣ ꯀꯔꯤ ꯀꯔꯤꯗꯔꯥ
ꯂꯩꯕꯗꯀꯣ
ꯂꯣꯏ ꯂꯣꯏꯈꯤꯕꯗꯣ
ꯅꯪꯒꯤ ꯅꯨꯄꯤ ꯅꯪꯅ ꯄꯥꯝꯕ ꯅꯨꯄꯤ ꯑꯉꯥꯡ
ꯑꯣ ꯑꯣ ꯌꯥꯝ ꯑꯉꯥꯡ ꯑꯣꯏꯃꯜꯂꯁꯨ ꯅꯨꯡꯉꯥꯏꯇꯦꯗ
ꯑꯗꯣ ꯅꯪꯒꯤ ꯋꯥꯈꯜꯗ ꯑꯩꯈꯣꯏꯒꯨꯝꯕꯁꯦ ꯅꯣꯏꯒꯤ ꯅꯨꯄꯤ ꯑꯣꯏꯕꯗ ꯑꯉꯥꯡꯅꯤ ꯈꯟꯕ꯭ꯔꯣ ꯍꯥꯏꯕ
ꯈꯟꯗꯤ ꯈꯟꯗꯦ ꯑꯩ ꯑꯩꯒꯤꯗꯤ ꯏꯌꯥ ꯌꯥꯏꯌꯦ
ꯑꯗꯨ ꯑꯗꯨ ꯅꯨꯄꯤ ꯌꯥꯗꯤ ꯌꯥꯔꯦꯅꯥ
ꯌꯥꯏꯌꯦ ꯃꯥꯅ ꯀꯔꯤ ꯈꯟꯗꯣꯏꯅꯣ
ꯑꯁ ꯃꯥꯅ ꯈꯪꯗꯕ ꯋꯥꯔꯣꯅ ꯑꯩꯈꯣꯏꯅꯤꯅ ꯉꯁꯥꯏꯗꯩ ꯉꯥꯡꯉꯤꯁꯦ
ꯅꯠꯇꯦ
ꯍꯥ
ꯍꯦꯟꯅ ꯀꯩꯅꯣꯁꯨ ꯇꯧꯋꯦ ꯈꯪ ꯑ ꯀꯔꯤ ꯈꯟꯗꯣꯏꯅꯣ ꯍꯥꯏꯕꯗꯤ ꯃꯥꯁꯨ ꯈꯪꯉꯦꯕ ꯆꯍꯤ ꯌꯥꯝ ꯌꯥꯝ ꯍꯣꯢ
ꯑꯝ
ꯅꯠꯇꯦ ꯆꯍꯤꯁꯦ ꯈꯔ ꯒꯦꯞ ꯂꯩꯌꯦ ꯍꯥꯏꯕꯁꯦ ꯃꯥꯁꯨ ꯈꯪꯉꯦꯕ ꯑꯩꯅ ꯌꯨꯝ ꯌꯨꯝ ꯌꯨꯝ ꯄꯥꯅꯤꯡꯕꯒꯤ ꯆꯍꯤ ꯑꯣꯏꯈ꯭ꯔꯦ ꯍꯥꯏꯕꯁꯨ ꯃꯥ ꯈꯪꯉꯦ ꯑꯗꯨ ꯃꯥꯗꯤ ꯂꯩꯁꯥꯕꯤ ꯈꯔ ꯆꯍꯤ ꯑꯅꯤ ꯑꯍꯨꯝ ꯁꯦ ꯂꯩꯁꯥ ꯑꯣꯏꯅ ꯂꯩꯅꯤꯡꯉꯦꯅ ꯍꯥꯏꯌꯦꯕ ꯆꯍꯤꯁꯦ ꯒꯦꯞ ꯂꯩꯃꯟꯈ꯭ꯔꯦ ꯑꯁꯤꯁꯦ ꯃꯥ ꯀꯌꯥ ꯄꯥꯝꯗꯦꯅ ꯍꯥꯏꯕ ꯑꯗꯨꯒꯤꯅꯤꯗ ꯑꯗꯨꯕꯨ ꯑꯩ ꯑ ꯏꯕꯥꯅꯤꯁꯦ ꯅꯨꯡꯁꯤ ꯌꯥꯝꯅ ꯅꯨꯡꯁꯤꯕꯗꯤ ꯑꯣꯏꯗ꯭ꯔꯦꯗ ꯑꯍꯧꯕꯗ ꯑꯗꯨꯝ ꯆꯍꯤ ꯆꯍꯤ ꯑꯗꯨꯝ ꯌꯦꯡꯅꯕꯗ ꯆꯍꯤꯒꯤ ꯗꯤꯁꯀꯁꯟ ꯇꯧꯕꯗ ꯑꯗꯨꯝ ꯍꯥꯏꯕ
ꯑꯗꯨꯕꯨ ꯃꯥꯅ ꯃꯥ ꯑꯉꯥꯡ ꯑꯣꯏꯔꯤ ꯍꯥꯏꯅ ꯃꯥꯅ ꯑꯃꯨꯛ ꯂꯩꯁꯥꯗꯣ
ꯎꯝ
ꯑꯃꯨꯛ ꯑꯣꯏꯈ꯭ꯔꯗꯤ ꯅꯪ ꯑꯗꯨꯝ ꯑꯍꯟ ꯑꯣꯏꯈꯤꯅꯤꯅ ꯃꯥꯕꯨ ꯉꯥꯏꯔꯔꯣꯏ
ꯍꯣꯏ ꯍꯣꯏ
ꯑꯗꯨꯒꯤ ꯎꯁ ꯃꯥꯅ ꯑꯗꯨꯃꯥꯏꯅ ꯇꯧꯕ ꯁꯔꯨꯛꯄꯨꯗꯤ ꯑꯇꯣꯞꯄ ꯑꯃꯨꯛ ꯊꯤꯔꯣ
ꯍꯣꯏ ꯍꯣꯏ
ꯑꯗꯨꯅ ꯐꯔꯅꯤ ꯍꯥꯏꯕꯗꯤ ꯊꯝꯃꯣꯏ ꯃꯣꯏ ꯃꯣꯏꯅ ꯑꯗꯨꯝ ꯄꯥꯝꯕ ꯀꯣ ꯆꯥꯗꯤ ꯆꯍꯤ ꯃꯋꯥ ꯂꯧꯗꯦꯗ ꯑꯩꯈꯣꯏ ꯂꯩꯀꯥꯏꯗ ꯑꯃ ꯑꯣꯖꯥ ꯑꯃ ꯂꯩꯕꯗꯣ ꯈꯪꯕ ꯅꯠꯇ꯭ꯔꯣ ꯂꯩꯀꯥꯏꯒꯤ ꯑꯣꯖꯥ ꯏꯌꯥꯝꯕ ꯑꯃ ꯊꯣꯛꯄ ꯄꯥꯇꯣ ꯃꯥꯒꯤ ꯅꯨꯄꯤꯒ ꯃꯣꯏꯁꯨ ꯒꯦꯞ ꯌꯥꯝ ꯂꯩꯅꯩ ꯍꯥꯏꯌꯦꯕ
ꯅꯣꯏ ꯂꯩꯀꯥꯏꯗ ꯏꯌꯥꯝꯕ ꯊꯣꯛꯄ ꯑꯣ ꯑꯗꯨ ꯑꯣ ꯑꯩꯈꯣꯏ ꯑꯣ ꯍꯣꯏ ꯈꯪꯉꯤ ꯑꯩ ꯑꯩꯒꯤ ꯂꯦꯡꯒꯥꯗꯨꯔꯥ
ꯍꯣꯏ ꯍꯣꯏ ꯅꯪꯒꯤ ꯂꯦꯡꯒꯥ ꯑꯣꯏꯕ꯭ꯔꯥ ꯀꯅꯥ ꯑꯗꯨꯕꯨ ꯅꯪꯉꯣꯟꯗꯒꯤꯗꯤ ꯑꯍꯟ ꯑꯣꯏꯗꯤ ꯎꯋꯦꯗ
ꯍꯣꯏ ꯑꯍꯟꯅꯦ ꯍꯣꯏ ꯑꯍꯟꯅꯦ ꯑꯗꯨ ꯎꯝ ꯐ꯭ꯔꯦꯟꯁꯤꯞ ꯑꯣꯏ ꯍꯥꯏꯕ ꯋꯥꯅꯤ ꯃꯥꯒꯤ ꯃꯅꯥꯎ ꯅꯨꯨꯄꯥ ꯑꯃ ꯁꯤꯕꯅꯦ ꯃꯥꯁꯦ ꯃꯅꯥꯎ ꯅꯨꯨꯄꯥ ꯑꯗꯣ ꯑꯩ ꯑꯩꯒ ꯇꯤꯟꯅꯕꯅꯦ ꯑꯩꯈꯣꯏ ꯑꯩꯈꯣꯏ ꯀ꯭ꯂꯥꯁ ꯃꯥꯟꯅꯕꯅꯤ
ꯑꯗꯨꯒꯤ ꯑꯥꯏ ꯑꯗꯨꯒꯤ ꯅꯨꯄꯤꯒ ꯃꯣꯏꯗꯣ ꯆꯍꯤ ꯇꯔꯥ ꯍꯦꯟꯅ ꯒꯦꯞ ꯂꯩꯑꯦ ꯍꯥꯏꯕꯒꯨꯝ ꯇꯧꯕꯅꯦꯕ
ꯑꯣ
ꯌꯥꯝꯅ ꯂꯩ ꯑꯗꯨꯕꯨ ꯅꯨꯄꯤ ꯑꯩꯈꯣꯏꯗꯤꯀꯣ ꯑꯁꯦꯡꯕ ꯅꯨꯄꯥ ꯑꯍꯟꯅ ꯂꯧꯈ꯭ꯔꯗꯤ ꯍꯥꯏꯕꯗꯤ
ꯎꯝ
ꯑꯗꯨꯝ ꯆꯦꯟꯖ ꯇꯧꯈ꯭ꯔꯅꯦꯕ ꯑꯩꯈꯣꯏꯗꯤ ꯍꯥꯏꯕꯗꯤ ꯑꯍꯟ ꯑꯗꯣ ꯑꯉꯥꯡ ꯑꯣꯏꯔ ꯂꯩꯕꯁꯨ ꯌꯥꯕꯁꯨ ꯅꯠꯇꯕꯅꯤꯅ ꯏꯆꯥ ꯏꯁꯨ ꯂꯩꯔꯗꯤ ꯑꯗꯨꯝ ꯑꯩꯈꯣꯏꯁꯨ ꯆꯦꯟꯖ ꯇꯧꯕ ꯇꯥꯔꯦꯅ
ꯎꯝ
ꯑꯗꯨꯅꯦꯗ ꯅꯨꯄꯤ ꯅꯪꯅ
ꯅꯨꯄꯤꯅ ꯀꯌꯥꯝ ꯀꯌꯥꯝ ꯄꯥꯝꯗ꯭ꯔꯗꯤ ꯑꯩꯁꯦ ꯌꯥꯝꯅ ꯋꯥ ꯀꯟꯅ ꯉꯥꯡꯅꯤꯡꯗꯕ ꯀꯟꯅ ꯉꯥꯡꯅꯤꯡꯉꯗꯕ ꯑꯗꯣ ꯑꯗꯨꯝꯅꯤ ꯊꯣꯛ ꯊꯣꯛꯄꯅꯤ ꯇꯣꯛꯄꯒꯤꯅꯤ
ꯑꯗꯨꯗꯤ ꯈꯪꯗꯦ ꯅꯨꯄꯤ ꯅꯪꯅ ꯌꯥꯝ ꯄꯥꯝꯕ ꯅꯨꯄꯤ ꯂꯩꯔꯗꯤ ꯑꯩꯈꯣꯏꯗꯤ ꯑꯩꯈꯣꯏ ꯅꯨꯄꯤꯒꯤ ꯑꯣꯏꯅꯗꯤꯀꯣ
ꯎꯝ
ꯅꯪꯒꯤ ꯈꯔ ꯄꯔꯥ ꯍꯥꯏꯕꯤꯒꯦ ꯑꯁ ꯌꯥꯝ ꯍꯩꯕꯒꯤ ꯇꯥꯏꯞꯇ ꯑ ꯅꯨꯄꯥ ꯑꯃꯅꯥ ꯑꯩꯈꯣꯏꯕꯨ ꯑꯩꯅ ꯑꯦꯛꯖꯥꯝꯄꯜꯗ ꯅꯨꯄꯥ ꯑꯃꯅ ꯑꯩꯉꯣꯟꯗ ꯄꯥꯝꯃꯦ ꯍꯥꯏꯁꯦꯕꯀꯣ ꯑꯩꯅ ꯃꯉꯣꯟꯗꯗꯤ ꯄꯥꯝꯗꯕꯁꯨ ꯅꯠꯇꯞꯄ ꯈꯤꯇꯪꯗꯤ ꯄꯥꯝꯃꯒ ꯏꯌꯧ ꯌꯧꯗꯕ ꯑꯗꯨꯝ ꯑꯗꯨꯗꯤ ꯁꯣꯏꯗꯕꯤ ꯂꯩꯗꯣꯏꯅꯦꯕ ꯅꯨꯄꯤ ꯑꯣꯏꯕꯅꯤꯅ ꯍꯥꯏꯕꯗꯤ ꯅꯨꯄꯤꯒꯤꯗꯤ ꯅꯨꯄꯥꯅ ꯑꯗꯨꯝ ꯍꯥꯏꯔꯛꯑꯒ ꯂꯩꯕꯅꯦꯕ ꯅꯣꯏꯕꯨꯗꯤ ꯅꯣꯏꯅ ꯍꯥꯏꯗꯣꯏꯅꯤꯅ ꯑꯩꯈꯣꯏꯗꯤ ꯄꯔꯦꯡ ꯄꯔꯦꯡ ꯍꯥꯏꯔ ꯂꯩꯕꯅꯤꯗ ꯍꯥ ꯑꯗꯨ ꯑꯣ ꯑꯗꯨ ꯃꯇꯥꯡꯗ ꯅꯪꯉꯣꯟꯗꯩ ꯍꯦꯟꯅ ꯑꯐꯕ ꯂꯥꯛꯑꯁꯨ ꯅꯪꯅ ꯍꯦꯟꯅ ꯅꯨꯡꯁꯤꯕ ꯎꯠꯂꯗꯤꯀꯣ
ꯎꯝ
ꯑꯗꯨꯗ ꯎꯠꯄ ꯅꯨꯄꯥꯗ ꯅꯨꯡꯁꯤꯕꯅꯦꯕ ꯑꯁꯤꯗꯁꯦꯡꯕꯅꯤ ꯅꯪꯉꯣꯟꯗꯒꯤ ꯍꯦꯟꯕ ꯑꯃ ꯂꯥꯛꯆꯔꯁꯨ ꯅꯪꯅ ꯑꯗꯨꯝ ꯂꯨꯅ ꯈꯟꯖꯕꯒꯤ ꯑꯩꯈꯣꯏꯁꯨ ꯃꯤꯑꯣꯏꯕ ꯑꯣꯏꯅ ꯄꯣꯛꯄꯅꯤꯅ ꯑꯁ ꯑꯩꯉꯣꯟꯗ ꯁꯤꯃꯨꯛ ꯂꯨꯅ ꯇꯧꯕꯗꯨꯕꯨ ꯍꯥꯏꯕ ꯑꯃꯀꯣ ꯋꯥꯈꯜꯗ ꯑꯗꯨꯝ ꯂꯛ ꯄꯅꯦꯕ ꯑꯩꯈꯣꯏꯁꯦ ꯑꯗꯨꯃꯥꯏꯅ ꯇꯧꯋꯦꯕ ꯍꯣꯏ ꯑꯍꯦꯟꯕ ꯀꯌꯥꯝ ꯂꯥꯛꯑꯁꯨ ꯑꯣ ꯑꯍꯦꯟꯕ ꯂꯥꯛꯑꯁꯨ ꯑꯩꯅ ꯑꯗꯨꯝ ꯆꯠꯈ꯭ꯔꯗꯤ ꯑꯗꯨ ꯅꯨꯄꯥꯅꯁꯨ ꯑꯩꯉꯣꯟꯗ ꯍꯦꯟꯕꯒꯤꯗ ꯑꯗꯨꯝ ꯆꯠꯈ꯭ꯔꯅꯤꯅ ꯑꯗꯨ ꯌꯥꯗꯦ ꯍꯥꯏꯕ ꯑꯗꯨꯃꯥꯏꯅ ꯊꯣꯛꯑꯦꯕ ꯑꯗꯨ ꯅꯪ ꯀꯤꯒꯅꯨ ꯍꯥꯏꯕꯗꯤ ꯅꯨꯄꯤꯅ ꯑꯗꯨꯃꯥꯏꯅ ꯇꯧꯋꯦ ꯍꯥꯏꯕꯗꯨ ꯑꯗ ꯅꯪꯅ ꯅꯨꯄꯤꯅ ꯑꯗꯨꯃꯥꯏꯅ ꯇꯧꯋꯦ ꯍꯥꯏꯅ ꯑꯗꯨꯝ ꯊꯥꯗꯣꯛꯈ꯭ꯔꯗꯤ
ꯎꯝ
ꯑꯗꯨ ꯅꯨꯄꯤꯒꯤ ꯃꯥꯒꯤ ꯏꯔꯥꯜ ꯅꯠꯇꯦ ꯍꯥꯏꯕꯗꯤ ꯅꯨꯄꯤꯅ ꯅꯨꯄꯥꯅ ꯑꯗꯨꯝ ꯆꯥ ꯀꯨꯏꯅ ꯍꯥꯏꯔ ꯀꯨꯏꯅ ꯍꯥꯏꯔꯛꯇ꯭ꯔꯁꯨ ꯂꯨꯅ ꯇꯧ ꯂꯨꯅ ꯈꯟꯕꯁꯤ ꯁꯤꯡꯗꯣ ꯑꯗꯨ ꯍꯦꯟꯅ ꯑꯩꯈꯣꯏꯅꯁꯨ ꯅꯨꯡꯁꯤꯕꯅꯦ ꯗ ꯗꯨꯗꯤ
ꯑꯣꯏꯔꯝꯒꯅꯤ ꯍꯣꯏ ꯑꯗꯨꯕꯨ ꯑꯗꯨꯕꯨ ꯌꯥꯝ ꯀꯟꯅ ꯋꯥ ꯋꯥꯁꯦ ꯆꯒꯠ ꯆꯒꯠ ꯉꯥꯡꯉꯛꯑꯗꯤ ꯆꯒꯠ ꯆꯒꯠ ꯇꯧꯔꯒꯗꯤ ꯍꯥꯏꯅꯗꯕꯁꯨ ꯌꯥꯎꯕꯅꯤ ꯅꯨꯄꯤꯁꯤꯡꯁꯦ
ꯑꯣ ꯑꯗꯨ ꯑꯗꯨꯗꯤ ꯆꯨꯝꯃꯦꯕꯥ ꯀꯣ ꯑꯗꯨꯕꯨ ꯅꯨꯄꯤꯗꯨꯅ ꯑ ꯈꯔ ꯄꯥꯝꯕ ꯎꯠꯂꯗꯤ ꯍꯥꯏꯕꯅꯦ ꯑꯩꯅ ꯍꯥꯏꯕꯗꯤ ꯁꯨꯄꯥꯝ ꯄꯥꯝ ꯗꯕ ꯌꯥꯗꯦ ꯍꯥꯏꯈ꯭ꯔꯗꯤ ꯅꯪ ꯍꯥꯏꯔꯨꯔꯅꯨ ꯑꯗꯨꯕꯨ ꯄꯥꯝꯕ ꯎꯠꯂꯗꯤ ꯑꯗꯨꯝ ꯍꯥꯏꯔꯗꯤ ꯌꯥꯈꯤꯅꯤ ꯍꯥꯏꯕ ꯑꯗꯨꯗꯤ ꯃꯥ ꯑꯍꯥ ꯍꯧꯕꯗ ꯈꯪꯒꯗꯕꯅꯤ
ꯎꯝ
ꯍꯧꯕꯗ ꯃꯥꯥꯟꯅ ꯌꯥꯝ ꯊꯣꯏꯗꯣꯛꯅ ꯌꯥꯝ ꯎꯗ꯭ꯔꯗꯤ ꯅꯪ ꯍꯣꯠꯅꯕꯗꯣ ꯀꯔꯤ ꯀꯥꯟꯅꯕ꯭ꯔꯥ ꯑꯗꯣ ꯈꯔ ꯄꯥꯝꯕꯒꯨꯝ ꯄꯥꯝꯗꯕꯒꯨꯝ ꯅꯥ ꯂꯩꯌꯦꯅ
ꯎꯝ
ꯑꯗꯨ ꯇꯧꯔꯗꯤ ꯅꯪ ꯌꯥꯏ ꯆꯥꯟꯁ ꯂꯩ
ꯍꯣꯏ ꯅꯨꯄꯤ ꯅꯨꯄꯤꯁꯤꯡꯁꯦ ꯍꯩꯗꯤ ꯍꯕꯅꯦ ꯍꯥꯏꯕꯗꯤ ꯎꯝ ꯑꯃ ꯑꯃ ꯅꯨꯡꯁꯤꯕꯨ ꯂꯩꯔꯗꯤꯅꯦ ꯌꯥꯝꯅ ꯔꯦꯁ ꯑꯇꯩꯕꯨ ꯗꯦꯝ ꯗꯩꯝ ꯀꯤꯌꯏ ꯑꯗꯨꯝ ꯄꯤꯕ ꯂꯩꯕꯅꯤ ꯅꯨꯄꯤ ꯈꯔꯁꯦ ꯈꯔꯅ ꯈꯔꯅ ꯐꯔ ꯐꯔ ꯍꯣꯏ ꯀꯟꯅ ꯐ꯭ꯂꯠ ꯑꯣꯏꯕ ꯂꯩꯔꯁꯨꯀꯣ
ꯎꯝ
ꯂꯩꯗꯤ ꯂꯩꯕꯅꯦ ꯃꯤꯁꯦ ꯑꯗꯨꯕꯨ ꯅꯨ ꯎꯝ ꯍꯥꯏꯌꫭ
ꯅꯪ ꯍꯥꯟꯅ ꯍꯥꯏꯌꫭ
ꯑꯗꯨꯕꯨ ꯅꯨ ꯅꯨꯄꯤꯁꯤꯡꯁꯦ
ꯑꯥ
ꯑꯗꯨꯝ ꯍꯦꯛ ꯍꯦꯛ ꯑꯗꯨꯝ ꯄꯥꯝ ꯄꯥꯝꯗ꯭ꯔꯒꯗꯤ ꯅꯨꯃ ꯑ ꯅꯨꯡꯁꯤꯔꯗꯤ ꯑꯗꯨꯝ ꯅꯨꯡꯁꯤ ꯌꯥꯝ ꯅꯨꯡꯁꯤꯕꯅꯦ
ꯍꯣꯏ
ꯅꯨꯄꯤꯁꯤꯡꯁꯦ ꯁꯥꯎ ꯁꯥꯎꯒꯟꯕꯁꯨ ꯂꯩ ꯅꯨꯄꯤꯁꯤꯡꯅ ꯁꯥꯎꯕꯗꯨꯅꯤ ꯅꯨꯡꯁꯤꯕ ꯍꯦꯟꯕꯁꯦ ꯅꯨꯄꯤꯁꯤꯡꯅ ꯁꯥꯎ ꯁꯥꯎꯈꯤꯕꯗꯣ ꯑꯗꯨ ꯑꯗꯨꯗꯤ ꯅꯨꯡꯁꯤꯕ ꯍꯦꯟꯕꯁꯦ
ꯁꯥꯎ ꯑꯩꯈꯣꯏꯅ ꯅꯨꯡꯁꯤꯕꯒꯤ ꯁꯥꯎꯕꯅꯦ ꯅꯨꯡꯁꯤꯗ꯭ꯔꯗꯤꯀꯣ ꯁꯥꯎꯅꯤꯡꯗꯦꯕ ꯁꯥꯎꯅꯤꯡꯕ ꯑꯩꯁꯥꯠ ꯆꯦꯛꯂꯛ ꯄꯣꯛꯇꯕꯅꯦꯀꯣ ꯃꯥꯅ ꯀꯌꯥꯃꯨꯛ ꯂꯍꯟꯕ ꯇꯧꯔꯁꯨꯀꯣ
ꯎꯝ
ꯑꯣꯏꯁꯅꯨ ꯑꯣꯏꯁꯅꯨ ꯍꯥꯏꯕꯗꯣ
ꯎꯝ
ꯑꯗꯨꯗꯤ ꯅꯨꯡꯁꯤꯗꯕ ꯅꯨꯡꯕꯨ ꯅꯨꯡꯁꯤꯔꯗꯤꯀꯣ ꯈꯤꯛꯇꯪ ꯁꫭꯏꯕꯗ ꯍꯦꯛꯇ ꯊꯤꯅ ꯆꯩꯅꯤꯡꯉꯦꯕ
ꯎꯝ
ꯄꯦꯟꯗꯕ ꯑꯃ ꯍꯥꯏꯗꯤ ꯑꯩꯈꯣꯏꯅ ꯈꯟꯕꯗꯣ ꯇꯣꯉꯥꯟꯅ ꯇꯧꯔꯛꯄꯒꯤꯀꯣ
ꯎꯝ
ꯅꯪ ꯑꯗꯨꯅꯦꯗꯥ
ꯑꯗꯨ ꯑꯗꯨꯕꯨ ꯑ ꯅꯨꯄꯥꯁꯤꯡꯁꯦ
ꯎꯝ
ꯃꯥꯒꯤ ꯑꯦꯇꯤꯇ꯭ꯌꯨꯠ ꯕꯤꯍꯦꯕꯤꯌꯔ ꯃꯦꯅꯔ ꯂꯩꯕꯁꯦ ꯑꯁꯤ ꯎꯠ ꯗꯨ ꯎꯠꯀꯗꯕꯅꯦ
ꯍꫭꯏꯅꯦ ꯍꫭꯏ
ꯅꯨꯄꯤꯁꯤꯡꯅ ꯄꯥꯝ ꯄꯥꯝꯒꯗꯕ ꯃꯑꯣꯡꯗꯀꯣ
ꯎꯝ
ꯑꯗꯨꯗꯤ ꯇꯧꯊꯣꯛꯀꯗꯕꯅꯤ ꯑꯩ ꯅꯨꯄꯤ ꯅꯨꯄꯥ ꯈꯔꯗꯤ ꯍꯣꯏ ꯅꯨꯄꯥ ꯈꯔꯗꯤ ꯌꯥꯝꯅ ꯑꯁ ꯃꯦꯅꯔ ꯌꯥꯎꯗꯕ ꯂꯩꯗꯤ ꯂꯩꯕꯅꯤꯍꯦ
ꯍꯣꯏ ꯍꯣꯏ
ꯎꯝ ꯅꯨꯄꯤꯁꯤꯡꯗꯤ ꯑꯁꯨꯃꯥꯏꯅ ꯃꯦꯅꯔꯗꯤ ꯂꯩꯒꯟꯕꯅꯤ ꯅꯨꯄꯤꯁꯤꯡꯁꯦ ꯇꯧꯒꯗꯕ ꯊꯕꯛ ꯇꯧ ꯇꯧꯔꯣꯏꯗꯕ ꯊꯕꯛꯁꯦ ꯋꯉꯥꯡ ꯁꯉꯥꯡꯗꯁꯨ ꯂꯩꯗꯤ ꯂꯩꯕꯅꯦ ꯑꯗꯨꯅꯦ ꯅꯨꯄꯥꯁꯤꯡꯅ ꯈꯔ ꯑꯗꯨꯒꯨꯝꯕ ꯂꯩ ꯇꯕꯗꫭ ꯃꯥꯏꯇꯩ ꯎꯝ ꯃꯩꯇꯩꯁꯤꯡꯗꯤ ꯑꯥ ꯌꯥꯝ ꯀꯩꯅꯣ ꯂꯩꯕꯅꯦ ꯕ‌ꯦꯕꯥꯔ ꯂꯩꯕꯅꯦ ꯃꯦꯅꯔ ꯂꯩꯕꯅꯤ ꯎꯝ ꯋꯥꯉꯥꯡ ꯁꯉꯥꯡꯗ ꯑꯩꯁꯦ ꯃꯩꯇꯩ ꯃꯩꯇꯩ ꯍꯣꯏ ꯃꯩꯇꯩ ꯌꯥꯝ ꯇꯤꯟꯅꯩꯌꯦ ꯏꯃꯥꯟꯅꯕꯁꯤꯡꯁꯦ ꯑꯗꯨꯅ ꯑꯩꯈꯣꯏꯒꯤ ꯅꯨꯄꯤ ꯅꯨꯄꯤꯁꯤꯡꯁꯨ ꯊꯤꯟꯅꯩ ꯅꯨꯄꯤ ꯗꯤ ꯌꯥꯝꯗꯤ ꯌꯥꯝꯗꯦ ꯑꯗꯨ ꯅꯨꯄꯤ ꯑꯃꯁꯨ ꯍꯤꯟꯗꯤ ꯍꯤꯟꯗꯤ ꯇ꯭ꯔꯦꯅꯤꯡ ꯎꯝ ꯆꯠꯃꯤꯟꯅꯥꯕ
ꯎꯝ
ꯑꯗꯩ ꯍꯤꯟꯗꯤ ꯇ꯭ꯔꯦꯅꯤꯡ ꯇꯧꯃꯤꯟꯅꯕ ꯃꯥꯁꯦ ꯑꯩ ꯑꯁ ꯃꯤ ꯃꯤ ꯋꯥꯡ ꯆꯥꯎꯋꯦ ꯃꯁꯛ ꯌꯥꯝ ꯌꯥꯝꯅ ꯐꯖꯗ꯭ꯔꯁꯨ ꯃꯤ ꯋꯥꯡ ꯆꯥꯎꯋꯦ ꯑꯗꯨꯒꯃꯦꯟꯅ ꯌꯥꯝ ꯂꯩꯕꯀꯣ ꯑꯩꯅ ꯄ꯭ꯔꯣꯄꯣꯁ ꯇꯧꯕꯅꯦꯕ ꯄ꯭ꯔꯣꯄꯣꯁ ꯇꯧꯔꯀꯥꯟꯗ ꯃꯥꯁꯤ ꯁꯦ ꯑꯃꯥ ꯑꯃꯥ ꯂꯩꯔ‌ꯦꯅ ꯍꯥꯏꯕ ꯅꯪꯁꯦ ꯍꯥꯟꯅ ꯍꯥꯟꯅ ꯍꯥꯏꯔꯒꯗꯤ ꯌꯥ ꯌꯥꯒꯗꯕ ꯑꯗꫭ ꯎꯝ ꯑꯃꯥ ꯂꯩꯔꯦ ꯑꯗꯣ ꯄꯨꯟꯁꯤꯒꯤ ꯑꯣꯏꯒꯗꯕꯅꯦꯅꯥ ꯍꯥꯏꯌꯦ ꯑꯗꯣ ꯃꯥꯁꯦ ꯌꯨꯝ ꯌꯨꯝ ꯄꯥꯟꯕꯁꯦ ꯂꯥꯁ ꯌꯔꯅ ꯌꯨꯝ ꯄꯥꯟꯕꯅꯦ ꯑꯗꯨ ꯃꯥ ꯃꯥꯒꯤ ꯅꯝꯕꯔ ꯑꯦ ꯑꯩ ꯎꯝ ꯑꯩꯒꯤ ꯅꯝꯕꯔꯁꯦ ꯗꯤꯂꯤꯠ ꯇꯧꯗꯕꯅꯦ ꯗꯦꯂꯦꯠ ꯇꯧꯗꯦ ꯑꯁ ꯌꯥꯝꯅ ꯃꯦꯟꯅꯔ ꯂꯩꯕꯅꯤꯍ‌ꯦ ꯑꯗꯨ ꯅꯨꯄꯤꯗꯣ
ꯍꯣꯏ ꯅꯨꯄꯤ ꯎꯝ ꯅꯨꯄꯤꯁꯤꯡꯁꯨꯀꯣ ꯃꯤꯅꯥ ꯅꯨꯄꯥꯁꯤꯡꯅ ꯑꯁ ꯑꯩꯉꯣꯟꯗ ꯊꯝꯍꯧꯋꯦ ꯈꯣꯠꯂꯦ ꯌꯥꯝ ꯇꯧꯕꯗꯨꯗꯤꯀꯣ ꯍꯣꯏ ꯃꯔꯛꯇꯗꯤ ꯌꯥꯎꯋꯦ ꯑꯗꯨꯕꯨ ꯅꯨꯄꯤꯗ ꯍꯦ ꯅꯨꯄꯥꯗ ꯍꯦ ꯅꯨꯄꯤꯅꯀꯣ
ꯎꯝ
ꯃꯣꯏꯁꯦ ꯁꯣꯐ ꯑꯣꯏꯕꯅꯦꯕ
ꯎꯝ
ꯍꯥꯏꯗꯤ ꯑꯩꯈꯣꯏꯕꯨꯁꯨ ꯑꯗꯨꯃꯥꯏꯅ ꯈꯜꯂꯦ ꯑꯩꯅꯁꯨ ꯍꯥꯏꯕꯗꯤ ꯑꯦꯛꯖꯥꯝꯄꯜꯗ ꯑꯩꯈꯣꯏꯅ ꯅꯨꯡꯁꯤꯔꯁꯦ ꯍꯥꯏꯔꯁꯦꯕꯀꯣ ꯅꯉꯣꯟꯗꯩ ꯍꯦꯟꯕ ꯂꯥꯛꯄ ꯀꯥꯟꯗ ꯍꯣꯏ ꯃꯔꯛꯇꯗꯤ ꯑꯩꯈꯣꯏꯁꯨ ꯑꯍꯦꯟꯕ ꯍꯥꯏꯕꯁꯦ ꯄꯥꯝꯗꯦ ꯍꯥꯏꯕ ꯌꯥꯗꯦꯕ ꯄꯥꯝꯃꯦꯕ ꯅꯠꯇ꯭ꯔꯣ ꯄꯥꯝꯃꯦꯕ ꯅꯪꯉꯣꯟꯗ ꯍꯦꯟꯅ ꯑꯩ ꯑꯗꯨ ꯄꯥꯝꯕꯒꯤ ꯑꯩꯈꯣꯏꯁꯨ ꯑꯗꯨ ꯅꯨꯄꯥ ꯃꯔꯛꯇꯗꯤ ꯍꯣꯏ ꯅꯨꯄꯥ ꯀꯣꯏꯗꯦꯒꯨꯝꯕ ꯍꯥꯏꯕꯁꯨ ꯌꯥꯎꯋꯦꯕꯀꯣ ꯍꯥꯏꯕꯗꯤ ꯑꯍꯦꯟꯕ ꯄꯥꯝꯃꯤꯁꯦ ꯃꯍꯧꯁꯥꯅꯦꯕ ꯑꯗꯨꯕꯨ ꯇꯁꯦꯡ ꯇꯁꯦꯡꯅ ꯂꯥꯛꯑꯗꯤ
ꯎꯝ
ꯑꯩꯈꯣꯏꯁꯦ ꯌꯥꯕ ꯉꯝꯗꯦꯕ ꯑꯗꯨꯝ ꯑꯍꯦꯟꯕ ꯂꯥꯛꯄ ꯅꯨꯄꯥ ꯑꯣꯏꯔꯁꯨ ꯑꯗꯨꯝ ꯊꯝꯃꯦꯕꯀꯣ ꯍꯥꯏꯕꯗꯤ ꯍꯣꯏ ꯄꯥꯝꯃꯁꯨ ꯑꯗꯨꯗꯤ ꯅꯪ ꯇ꯭ꯔꯤꯛ ꯇꯧꯕꯒꯤ ꯃꯇꯨꯡ ꯏꯜꯂꯦ ꯍꯥꯏꯕꯗ ꯅꯪꯅ ꯑꯩꯉꯣꯟꯗ ꯂꯨꯅ ꯇꯧꯕ ꯂꯨꯅ ꯇꯧꯔꯝꯕ ꯅꯨ ꯄꯥ ꯑꯃꯅꯀꯣ ꯅꯨꯄꯥ ꯑꯃꯕꯨ ꯊꯥꯗꯣꯛꯄ ꯍꯥꯏꯕꯁꯦ ꯌꯥꯝꯅ ꯀꯩꯅꯣ ꯅꯨꯄꯤ ꯑꯌꯥꯝ ꯅꯥꯏꯟꯇꯤ ꯅꯥꯏꯟꯗꯤ ꯊꯥꯗꯣꯛꯇꯦꯕ ꯍꯣꯏ ꯅꯪ ꯍꯥꯏꯌꯦ ꯅꯪ ꯅꯣꯏ ꯑꯦꯛꯖꯥꯝꯄꯜꯗ ꯅꯪ ꯏꯅꯥꯛ ꯈꯨꯟꯗ꯭ꯔꯦ ꯍꯥꯏꯔꯁꯦ ꯏꯅꯥꯛ ꯈꯨꯟꯕꯅ ꯑꯗꯨꯝ ꯇꯧꯔꯁꯨ ꯑꯣ ꯑꯩꯗꯤ ꯏꯅꯥꯈꯣꯏꯟꯕꯗ ꯄꯥꯟꯒꯦ ꯈꯜꯂꯦ ꯀꯥꯏꯅ ꯈꯜꯂꯦ ꯏꯅꯥꯛꯈꯟꯕ ꯆꯞ ꯆꯥꯅ ꯂꯥꯛꯄ ꯀꯥꯟꯗꯀꯣ
ꯎꯝ
ꯑꯗꯨ ꯑꯣꯏꯔꯁꯨ ꯑꯩ ꯈꯟꯗꯤ ꯈꯟꯕꯤꯔꯕꯅꯦꯅ ꯑꯟꯁꯔ ꯊꯨꯅꯗꯤ ꯄꯤꯔꯣꯏꯅ ꯑꯗꯨ ꯅꯨꯄꯥꯒꯤ ꯑꯗꯨꯕꯨ ꯁꯤꯡꯒꯜꯗꯤ ꯁꯥꯕꯤꯗꯣꯏꯅꯦꯕ ꯅꯨꯄꯤꯁꯦ ꯑꯗꯨꯕꯨ ꯑꯗꯨ ꯃꯇꯝꯗ ꯅꯪ ꯅꯪꯁꯦ ꯏꯅꯥꯛ ꯈꯨꯟꯗꯦ ꯍꯥꯏꯌꯦ ꯑꯗꯨ ꯑꯣꯏꯔꯁꯨ ꯑꯩꯁꯦ_ ꯈꯟꯗꯣꯏꯅꯦ ꯍꯥꯏꯗꯤ ꯑꯩꯈꯣꯏ ꯑꯅꯤꯒꯤ ꯋꯥꯔꯤꯗꯣ ꯑꯗꯨꯝ ꯅꯤꯡꯁꯤꯡꯕ ꯀꯥꯟꯗ ꯅꯪꯉꯣꯟ ꯅꯪꯅ ꯑꯩꯉꯣꯟꯗ ꯂꯨꯅ ꯇꯧꯈ꯭ꯔꯥꯗꯤ ꯑꯩ ꯑꯗꯨꯟ ꯊꯥꯗꯣꯛꯄ ꯉꯝꯃꯣꯏꯕ ꯑꯗꯨ ꯅꯨꯄꯥ ꯑꯗꯨꯝ ꯍꯥꯏꯕꯗꯤ ꯊꯝꯃꯒ ꯆꯠꯄ ꯉꯝꯗꯕꯗꯣ ꯑꯗꯨꯃꯥꯏ ꯑꯣꯏꯕꯅꯦꯕ ꯑꯌꯥꯝꯕ ꯑꯗꯨꯃꯥꯏ ꯑꯣꯏꯕꯅꯦꯗ ꯅꯨꯄꯤꯕꯨ ꯌꯥꯝꯅ ꯐꯠꯇꯕꯒ ꯌꯥꯝ ꯇꯧꯕꯗꯨ ꯃꯣꯏꯒꯤ ꯕꯤꯍꯦꯕꯤꯌꯦꯔꯁꯦ ꯂꯩꯌꯦꯗ ꯌꯥꯝ ꯐꯕꯅꯦ ꯅꯨꯄꯤꯁꯦ ꯈꯜꯂꯣ
ꯑꯩꯗꯤ ꯅꯨꯄꯤꯁꯦ ꯅꯨꯄꯤꯁ ꯁꯦ ꯌꯥꯝ ꯏꯅꯥꯛꯈꯨꯟ ꯏꯅꯥꯛ ꯈꯨꯟꯕ ꯄꯥꯝꯗꯦ ꯏꯅꯥ ꯏꯅꯥ ꯈꯨꯟꯕ ꯄꯥꯝꯗꯦ ꯂꯥꯏꯔꯤꯛ ꯕꯨ ꯈ꯭ꯔꯥ ꯑꯗꯨꯝ ꯍꯩ ꯍꯩꯔꯕ ꯑꯗꯨ ꯃꯦꯟꯅꯔ ꯒꯨꯝꯕꯁꯦ ꯗꯨꯝ ꯂꯩꯔꯕ ꯔꯦꯂꯤꯖꯁ ꯑꯣꯏꯔꯕ ꯑꯗꯨ ꯌꯥ
ꯎꯝ
ꯂꯩ ꯂꯩꯃꯤ ꯑꯥ ꯂꯩꯃꯤꯟꯅꯕꯗ ꯅꯨꯡꯉꯥꯏꯒꯗꯕ ꯑꯗꯨ ꯑꯣꯏ ꯗꯤ ꯌꯥꯔꯦ ꯌꯥꯝꯅ ꯃꯁꯛ ꯐꯖꯗ꯭ꯔꯥꯁꯨ ꯀꯣ
ꯍꯣꯏ
ꯌꯦꯡ ꯌꯦꯡꯕ ꯌꯥꯕ ꯂꯦꯡꯒꯥꯗꯣ ꯑꯦꯚꯔꯦꯁꯗꯣ ꯑꯗꯨ ꯑꯣꯏꯔꯗꯤ ꯌꯥꯔꯦ ꯌꯥꯝ ꯊꯤꯕꯁꯨ ꯄꯥꯝꯗꯦ
ꯍꯣꯏ ꯊꯤꯕ ꯍꯥꯏꯕꯗꯤ ꯐꯖꯗꯦꯅ ꯃꯤ ꯃꯥꯡ ꯄꯨꯊꯣꯛꯀꯅꯤꯅ ꯅꯠꯇ꯭ꯔꯣ